ꯂꯣꯢꯔꯦꯅꯦ
ꯑꯅꯦ ꯎꯝ ꯑꯝ ꯇꯥꯗꯣꯏ ꯅꯪ ꯉꯥꯛ ꯂꯩꯔ ꯇꯨꯢꯁꯥꯟ ꯄꯨꯡ ꯀꯌꯥꯗꯩ ꯄꯨꯡ ꯑꯍꯨꯝꯗꯩ ꯅꯠꯇ꯭ꯔꯣ ꯇꯨꯁꯥꯟ
ꯅꯠꯇꯦ ꯄꯨꯡ ꯃꯔꯤꯗꯩ ꯋꯥꯠꯂꯤ
ꯋꯥꯢ ꯅꯪ ꯄꯣꯊꯥꯕ ꯁꯪꯈꯤꯅꯤ ꯅꯪꯒꯤꯅꯤꯕ ꯁꯥ ꯅꯪ ꯆꯥꯛ ꯍꯜꯂꯛꯄ ꯀꯩꯀꯩ ꯆꯥꯔꯕ ꯅꯠꯇ꯭ꯔꯣ
ꯆꯥꯔꯦ ꯁꯤ ꯃꯔꯨꯝ ꯌꯥꯎꯋꯦꯕꯀꯣ ꯁꯤ ꯉꯥꯁꯦ ꯃꯔꯨꯝꯗꯣ ꯑꯩꯈꯣꯏ ꯗꯥꯅ ꯉꯧ ꯂꯩꯔꯝꯃꯦ ꯑꯗꯨꯗꯨꯒ ꯆꯥꯛꯀ ꯇꯣꯠꯂ ꯆꯥꯊꯣꯛꯈ꯭ꯔꯦ ꯑꯩꯈꯣꯏ ꯑꯍꯨꯝ
ꯎꯝ
ꯍꯣꯏ ꯑꯗꯨꯒ ꯍꯧꯖꯤꯛ ꯑꯃꯨꯛ ꯊꯣꯡꯕꯅꯤꯗ ꯃꯣꯏꯒꯤꯁꯤꯅ
ꯃꯣꯏꯗꯣ ꯃꯤ ꯃꯤ ꯃꯤ ꯌꯥꯝ ꯆꯥꯗꯨꯏꯔꯣ ꯅꯪ ꯊꯣꯡꯗꯣ
ꯑꯨꯝ ꯌꯥꯝꯃꯣꯏ ꯑꯩꯈꯣꯏ ꯅꯅꯤꯅꯦ ꯑꯃꯒ ꯑꯩꯈꯣꯏ ꯗꯥ ꯃꯃꯥꯟꯅꯕ ꯑꯩꯈꯣꯏ ꯂꯩꯀꯥꯏꯒꯤ ꯑꯃ ꯂꯩꯌꯦꯕ ꯑꯗꯨꯗꯨꯒ ꯌꯥꯎꯔꯅꯤ ꯑꯍꯦꯟꯕ ꯑꯗꯨ ꯑꯇꯩꯗꯤ ꯑꯩꯈꯣꯏ ꯏꯃꯨꯡꯅꯤ ꯃꯤ ꯉꯥꯛꯇꯅꯤ
ꯑꯩꯅ ꯍꯧꯖꯤꯛꯀꯤ ꯇꯠꯄꯗꯣ ꯈꯪꯍꯧꯗꯕꯩ ꯋꯥꯁꯦ ꯉꯥꯡ ꯉꯥꯡꯂꯩꯔꯒ ꯅꯪ ꯇꯨꯃꯤꯟꯅ ꯂꯩꯌꯦꯅ ꯌꯦꯡꯉꯣ ꯎꯝ ꯇꯨꯃꯤꯟꯅ ꯂꯩꯌꯦꯅ ꯌꯦꯡꯉꯨꯔꯒ ꯇꯥꯠ ꯂꯩꯔꯝꯃꯦ
ꯨꯗꯨꯒ ꯌꯥꯎꯔꯝꯗ꯭ꯔꯤꯔꯕ
ꯌꯥꯝꯗꯦ ꯑꯗꯨꯒ ꯅꯪ ꯇꯧꯁꯤꯜꯂꯛꯑꯦ
ꯎꯝ ꯃꯅꯤꯡꯁꯤꯗ ꯑꯝꯇꯪ ꯅꯟꯊꯨꯔꯗꯤ ꯐꯅꯤ
ꯏꯁ ꯅꯨꯡꯁꯥꯖꯦ ꯌꯝ ꯌꯥꯛꯑꯦꯀꯣ ꯌꯥꯛꯌꯦ ꯏꯕꯦꯝꯃ ꯑꯩꯗꯤ ꯁꯤꯗ ꯃꯅꯨꯡꯗꯕꯨꯗꯤ ꯂꯩꯌꯦ ꯐꯦꯟ ꯊꯥꯔꯒ ꯑꯗꯨꯁꯨ ꯃꯄꯥꯟꯗ ꯌꯦꯡꯕꯗ ꯌꯥꯛꯄ
ꯑꯁꯦꯡꯕꯒꯤ
ꯑꯁꯦꯡꯕꯒꯤ ꯅꯨꯡꯁꯥꯥꯁ ꯁꯥꯕꯅ ꯁꯨꯅ ꯁꯥꯗꯦꯕ ꯈꯣꯠꯇ꯭ꯔꯥ
ꯍꯥꯏꯗꯤ ꯁꯣꯛꯂꯛꯄ ꯃꯇꯝ ꯁꯣꯛꯂꯛꯄ ꯃꯇꯝꯗꯗꯅꯦ ꯅꯥꯕ ꯑꯃ ꯌꯥꯎꯔꯦꯕ ꯈꯪꯕ꯭ꯔꯥ ꯏꯁꯀꯤꯟꯁꯤꯗ
ꯑꯗꯨꯗꯤ ꯁꯤꯒꯤ ꯅꯨꯡꯁꯥꯁꯤꯅꯅꯦ ꯅꯍꯥꯟꯈꯣꯏꯅ ꯒꯥꯔꯤ ꯇꯣꯡꯉ ꯀꯩꯅꯣ ꯆꯠꯄꯒꯤꯗꯨ ꯆꯠꯁꯦꯕ ꯑꯃꯨꯛ ꯑꯩ ꯈꯨꯗꯥꯡꯁꯦ ꯈꯔ ꯉꯧꯔꯤꯁꯦ ꯂꯣꯏꯅ ꯃꯨꯁꯤꯟꯒꯔꯅꯦꯕ ꯑꯃꯨꯛ ꯒꯥꯔꯤ ꯃꯅꯝꯁꯦ ꯈꯛꯇꯪꯅꯦ ꯉꯧꯔ ꯂꯩꯍꯧꯗꯣꯏꯁꯦ ꯑꯃꯨꯛ ꯍꯦꯛꯇ ꯀꯥꯊꯦꯛ ꯅꯨꯡꯁꯥꯁꯦ ꯄꯣꯛꯄꯗꯣ ꯈꯪꯕ꯭ꯔꯥ
ꯍꯥꯏꯗꯤ ꯃꯥꯏꯗꯅꯦ ꯑꯗꯨ ꯅꯨꯃꯤꯠꯇꯣ ꯃꯥꯢꯗꯨ ꯊꯥꯡꯇꯣꯛꯑꯒ
ꯅꯪ ꯃꯨꯟꯗꯦ ꯍꯣꯏ
ꯁꯟꯁꯀ꯭ꯔꯤꯟ ꯇꯩꯔꯛꯄꯅꯤꯅ
ꯑꯗꯨꯕꯨꯗꯤ
ꯑꯥꯎ ꯃꯥꯏꯅ ꯈꯔ ꯁꯤꯖꯤꯟꯅꯕꯅꯤꯅ ꯁꯣꯛꯇ꯭ꯔꯤꯅꯦ ꯑꯇꯩꯗ ꯑꯣꯏꯔꯗꯤ
ꯑꯩꯅ ꯈꯨꯗꯥꯡ ꯆꯣꯝꯕꯤ ꯂꯤꯠꯈꯤꯕꯗꯨꯗ ꯑꯩꯅ ꯐꯨꯔꯤꯠꯇꯣ ꯈꯨꯗꯥꯡ ꯆꯣꯝꯕꯤꯕꯨꯗꯤ ꯑꯣꯏꯔꯁꯨ ꯑꯩꯅ ꯊꯦꯛꯀꯠꯂꯤꯗꯅ
ꯎꯝꯝ ꯊꯦꯛꯀꯠꯄꯒꯤ
ꯑꯩꯁꯦ ꯗ꯭ꯔꯦꯁꯁꯦ ꯑꯥꯏꯔꯟꯗ ꯇꯧꯒꯦ ꯇꯧꯔꯒ ꯑꯥꯏꯔꯟ ꯇꯧꯗ ꯂꯩꯔꯦ
ꯀꯔꯤ ꯗ꯭ꯔꯦꯁ ꯅꯣ
ꯑꯩꯒꯤ ꯑꯥꯗ ꯑꯩꯅ ꯁꯦꯠꯅꯕ ꯗ꯭ꯔꯦꯁꯅꯦꯕꯀꯣ ꯑꯗꯣ ꯁꯨꯔꯒ ꯑꯥꯏꯔꯟ ꯇꯧꯕꯗꯤ ꯂꯤꯠ ꯑꯗ ꯃꯌꯥꯝꯅ ꯃꯁꯨꯝ ꯃꯁꯨꯝ ꯇꯧꯔ ꯊꯤꯕꯗ ꯊꯤꯔꯕ
ꯎꯝ
ꯑꯗꯨꯗꯤ ꯃꯥ ꯑꯩꯅ ꯅꯥꯇꯣꯟ ꯐꯨꯟꯕꯗ ꯁꯤꯗꯣꯔꯦ ꯉꯥꯛꯇꯪ ꯐꯝꯒꯦ
ꯃꯍꯤ ꯈꯔ ꯌꯥꯎꯖꯔꯅꯤ ꯃꯨꯊꯠꯂꯒꯦ
ꯅꯪ ꯂꯣꯛ ꯈꯔ ꯐꯕ ꯃꯥꯜꯂꯦ
ꯐꯔꯦ
ꯐꯩ
ꯐꯔꯦ ꯑꯩꯈꯣꯏ ꯃꯥꯅꯁꯨ ꯃꯥꯥꯏ ꯍꯤꯗꯥꯛ ꯄꯤꯖꯩꯌꯦ ꯄꯤꯔꯥꯁꯤꯇꯥꯃꯣꯜꯁꯨ ꯆꯥꯏꯌꯦ ꯑꯣ
ꯐꯩꯌꯦ ꯃꯤꯗꯤ ꯒꯨꯂꯤ ꯑꯇꯥꯡ ꯇꯥꯡꯕ ꯆꯥꯕꯅꯤꯅ ꯁꯥ ꯁꯠ ꯐꯩꯗꯣ
ꯎꯝ ꯃꯥꯂꯦ ꯒꯨꯂꯤ ꯑꯇꯥꯡ ꯊꯪꯖꯕꯅꯤꯅ ꯀꯥꯏꯅ ꯅꯁꯛꯇꯨꯕ ꯑꯩꯈꯣꯏ ꯃꯥꯅ ꯑꯩꯈꯣꯏ ꯃꯥꯅ ꯋꯥꯔꯤ ꯁꯥꯟꯅꯕ ꯑꯗꯨ ꯑꯣꯢꯔꯒ ꯅꯪꯂ ꯅꯪꯂ
ꯑꯩꯅꯦ ꯑꯩ ꯍꯟꯇꯅꯤ ꯅꯪ ꯃꯣꯏ ꯍꯟꯅꯤꯡꯉ
ꯅꯪ ꯈꯔꯗꯤ ꯊꯤꯔꯅꯤ ꯅꯣꯏ ꯌꯨꯝꯗ ꯆꯠꯂꯁꯤꯅꯥ
ꯑꯩ ꯈꯨꯗꯤ ꯊꯤꯗꯦꯀꯣ ꯈꯔ ꯍꯧꯖꯤꯛꯀꯥꯟꯗꯤ ꯐꯃꯨꯡ ꯑꯗꯨꯝ ꯍꯤꯞꯄ ꯂꯩꯕꯅꯤꯅ ꯈꯨꯗꯤ ꯊꯤꯕꯁꯦ ꯂꯩꯇꯕ ꯍꯥꯏꯇꯥꯔꯦ
ꯈꯔ ꯂꯩꯔꯗꯤ ꯊꯤꯔꯛꯄꯁꯨ ꯌꯥꯏꯀꯣ
ꯍ ꯊꯤꯔꯥꯒꯅ ꯍꯦꯛ ꯑꯁ ꯅꯪ ꯋꯔꯤ ꯁꯅꯕ ꯍꯥꯏꯅꯣ
ꯑꯣ ꯅꯪꯁꯤꯗꯤ ꯏꯇꯥꯏꯗ ꯇꯥꯏꯅꯔꯛꯄꯩ ꯋꯥꯔꯤꯅꯦꯕ
ꯀꯩꯅꯣꯝ ꯊꯤꯕꯇꯛ ꯀꯣꯠꯂꯛꯄ ꯅꯪ ꯅꯪ ꯈꯠꯅꯕ꯭ꯔꯥ ꯅꯪ ꯈꯠꯅꯕ꯭ꯔꯥ ꯍꯥꯏꯌꯨ ꯍꯨꯡ꯬꯬
ꯅꯪꯅꯅꯤ ꯁꯤ ꯅꯪꯅꯅ
ꯁꯤ ꯄꯨꯝꯅꯃꯛ ꯅꯪꯅ ꯊꯣꯛꯍꯟꯕꯅꯦ ꯅꯥꯇꯣꯟꯁꯦ ꯐꯨꯜꯂꯦꯗ
ꯃꯥꯅꯦ ꯑꯩꯁꯦ ꯊꯕꯛ ꯃꯌꯥꯝꯗꯤ ꯌꯥꯝꯃꯦ ꯐꯤꯁꯨ ꯅꯤꯡꯉꯤ ꯅꯨꯡꯁꯥ ꯁꯥꯕꯅꯤꯅ ꯐꯤꯁꯨꯕꯗꯨ ꯇꯜꯂꯦ
ꯁꯨꯔꯨꯅꯨ ꯉꯇꯪ ꯑ ꯉꯁꯥꯏ ꯅꯨꯝꯗꯥꯡꯋꯥꯏꯔꯝꯗ ꯁꯨ
ꯁꯤꯟꯊꯔꯒ ꯏꯕꯦꯝꯃ ꯍꯟꯗꯛꯇꯤ ꯃꯨꯀꯥ ꯐꯅꯦꯛ ꯑꯃꯁꯨ ꯄꯨꯡ ꯂꯣꯏ ꯂꯣꯏꯔꯦ ꯈꯪꯕ꯭ꯔꯥ
ꯀꯩꯒꯤ ꯄꯨꯡꯂꯣꯏ ꯂꯣꯏꯔꯦ ꯍꯥꯏꯗꯤ
ꯈꯨꯃꯥꯅ ꯁꯨꯔꯒꯅꯦ
ꯑꯥ
ꯀꯪꯗ꯭ꯔꯤꯀꯥꯟꯗ ꯂꯧꯁꯤꯜꯂꯒ ꯏꯁꯇ꯭ꯔꯤ ꯇꯛꯀꯗꯕꯗꯣ
ꯑꯥ
ꯀꯪꯗ꯭꯭ꯔꯤ ꯇꯛꯄꯗꯣ ꯀꯥꯎꯔꯕ ꯃꯥꯗꯤ ꯍꯜꯂꯛꯑꯀꯥꯟꯗ
ꯗ
ꯀꯣꯟꯅ ꯁꯪ ꯀꯥꯟꯗ ꯇꯛꯀꯦꯅ ꯊꯝꯕꯗꯨꯗꯒꯤ ꯀꯥꯎꯊꯣꯛꯇꯅ ꯑꯗꯨꯝ ꯀꯥꯎꯈ꯭ꯔꯦꯗꯅ
ꯎꯝ
ꯑꯗꯨꯗꯨꯒ ꯑꯩꯈꯣꯏ ꯗꯁꯦ ꯀꯣꯜ ꯇꯧꯁꯜꯂꯛꯏꯁꯦ ꯀꯔꯤꯒꯤꯅꯣ ꯑꯩꯉꯣꯟꯗ
ꯇꯥꯃꯣ ꯁꯣꯝꯗ ꯀꯟꯅ ꯏꯝꯄꯣꯔꯇꯦꯟ ꯑꯣꯏꯕ ꯏꯝꯄꯣꯔꯇꯦꯟ ꯑꯣꯏꯕ ꯋꯥꯔꯤ ꯑꯃ ꯇꯧꯔꯤ ꯍꯥꯏꯌꯣ
ꯃꯥꯏꯁꯤꯁꯨ ꯏꯝꯄꯣꯔꯇꯦꯟꯅꯤ ꯇꯧꯔꯛꯀꯅꯤ
ꯃꯥꯅꯦ ꯍꯥꯏꯔꯛꯀꯅꯤ ꯅꯪ ꯑꯩꯒꯤꯁꯤ ꯏꯃꯣꯗꯔꯦꯟ ꯅꯪꯒꯤꯗꯨꯗꯤ ꯀꯩꯅꯣ ꯑꯣꯏꯔꯝꯅꯤ ꯀꯥꯏꯅ ꯆꯩꯔꯛꯇꯣꯔꯤꯕꯅꯤ ꯍꯥꯏꯔꯕꯒ
ꯅꯪ ꯉꯥꯏꯍꯥꯛꯇꯪ ꯉꯥꯏꯔꯒꯦ
ꯉꯥꯛꯇꯪ ꯉꯥꯏꯔꯁꯤ ꯍ‌ꯣꯏ ꯉꯥꯛꯇꯪ ꯉꯥꯏꯔ‌ꯣ ꯀꯔꯤꯗꯤ ꯎꯄꯥꯏ ꯂꯩ
ꯑ
ꯎꯄꯥꯏ ꯂꯩꯇꯦ ꯑꯗꯨꯗꯨꯒꯅꯦ ꯈꯪꯕ꯭ꯔꯥ ꯎꯄꯨ ꯃꯅꯨꯡꯗ ꯊꯝꯕꯗꯨꯗ ꯑꯩꯈꯣꯏ ꯃꯥꯗꯤ ꯑꯗꯨꯝ ꯀꯥꯎꯊꯣꯛꯈ꯭ꯔꯦꯕꯀꯣ
ꯎꯝ
ꯑꯗꯨꯒ ꯅꯍꯥꯟ ꯌꯦꯡꯉꯨꯀꯥꯟꯗ ꯑꯃ ꯑꯃꯨꯕ ꯃꯆꯨꯒꯤꯗ ꯗ‌ꯣꯠ ꯗ‌ꯣꯠ ꯗ‌ꯣꯠ ꯇꯧꯔꯀꯥꯟꯗ ꯀꯣꯛ ꯐꯥꯏ ꯀꯥꯕꯤꯗꯣ
ꯀ‌ꯣꯛꯐꯥꯏ ꯀꯕꯤꯗ‌ꯣ ꯍꯣꯏ ꯍꯣꯏ ꯍꯣꯏ
ꯃꯨꯛꯀꯥꯅꯤꯅ
ꯃꯨꯛꯀꯥꯅꯤꯅ ꯑꯁ ꯈꯪꯉ‌ꯦ
ꯑꯗꯨꯃꯥꯏꯅ ꯇꯧ ꯂꯩꯔꯝꯃꯦ ꯑꯁ ꯑꯗꯨꯁꯨ ꯒ꯭ꯔꯦ ꯃꯆꯨꯁꯤꯗ ꯈꯪꯕ꯭ꯔꯥ ꯒ꯭ꯔꯦ ꯅꯧꯅꯧ ꯂꯥꯎꯕꯁꯤꯗꯅꯤꯀꯣ
ꯑꯦ ꯑꯗꯣ ꯑꯃꯨꯛꯀ ꯁꯨꯕ ꯌꯥꯔꯔꯣꯏꯗꯣ ꯎꯝ
ꯑꯗꯣ ꯈꯪꯗꯦ ꯑꯩꯈꯣꯏꯅ ꯁꯨꯕꯗꯗꯤ ꯀꯣꯛ ꯑꯔꯣꯏ ꯐꯤ ꯁꯨꯕꯤꯗ ꯁꯨꯔꯒ ꯀꯃꯥꯏ ꯀꯣꯛꯄ ꯌꯥꯒꯗ꯭ꯔꯅ ꯍꯪꯉꯨꯒꯦ ꯇꯧꯕꯅꯦ ꯌꯥꯔꯣꯏ ꯍꯥꯏꯔꯒꯅ ꯑꯃꯨꯛ ꯃꯆꯨ ꯑꯇꯣꯞꯄ ꯁꯪꯗꯧ ꯃꯉꯥꯏꯔꯦ
ꯑꯗꯨꯃꯥꯏꯅ ꯇꯧ ꯅꯣꯏꯅ ꯁꯨꯕꯗꯗꯤ ꯀꯩꯁꯨ ꯀꯣꯛ ꯑꯔꯣꯏ
ꯀꯣꯔꯔꯣ
ꯑꯗꯣ ꯑꯩꯗꯤ ꯑꯗꯣ ꯑꯩꯗꯤ ꯕ꯭ꯂꯦꯛꯀꯤ ꯕ꯭ꯂꯦꯛꯀꯤ ꯕ꯭ꯂꯦꯛꯀꯤꯗ ꯐꯅꯦꯛꯇ‌ꯣ ꯌꯥꯝ ꯁꯦꯠꯅꯤꯡꯉꯤꯌꯦ
ꯑꯃꯨꯕꯗꯔ
ꯑꯥ ꯑꯃꯨꯕ ꯑꯧ ꯃꯨꯁꯤꯟꯃꯨꯕ ꯑꯗꯨꯁꯨ ꯃꯨꯁꯤꯟꯃꯨꯕ ꯃꯨꯁꯤꯟ ꯃꯨꯕ ꯐꯖꯔꯣꯏꯗ꯭ꯔꯣ
ꯐꯅꯦꯛ ꯃꯔꯨꯞ ꯑꯃꯁꯨ ꯑꯩꯈꯣꯏ ꯅ‌ꯦꯅꯦꯅ ꯍꯧꯗꯨꯔꯤ ꯌꯥꯎꯑꯣꯅ ꯍꯥꯏꯔꯝꯃꯦ
ꯎꯝ ꯅꯪ ꯌꯥꯎꯗꯣꯏꯔ ꯍꯥꯏꯁꯦ
ꯍꯥꯞꯆꯤꯜꯂꯒꯦ ꯌꯥꯎꯔꯣꯅ ꯃꯥꯅ ꯍꯧꯕꯅꯦꯅ ꯇꯧꯔꯦ ꯑꯗꯒꯤ ꯑꯩꯈꯣꯏ ꯄꯨꯖꯥ ꯈꯣꯏꯕꯥꯟꯅꯤ ꯑꯃꯃꯝ ꯌꯥꯎꯔꯣꯌ‌ꯦ ꯑꯃꯅ ꯐꯅꯦꯛ ꯂꯧꯔꯣ ꯑꯃꯅ ꯃꯨꯡ ꯂꯧꯔ‌ꯣ ꯑꯗꯨꯒ ꯌꯦꯟꯅꯧ ꯍꯥꯏꯅ‌ ꯋꯥꯔꯤꯗ‌ꯣ
ꯆꯧꯉꯥ ꯌꯥꯡꯈꯩ ꯆꯧꯉꯥ ꯌꯥꯡꯈꯩꯅꯦꯌꯦ ꯊꯥꯗ
ꯑ ꯌꯥꯝꯗꯦ ꯑꯗꯨꯕꯨꯗꯤ
ꯎꯝ ꯑꯗꯨꯒ ꯃꯤꯗꯣ ꯀꯨꯟꯅꯤꯊꯣꯏ ꯃꯤ ꯀꯨꯟꯍꯨꯝꯗꯣꯏ ꯑꯣꯏꯕ ꯑꯣꯏꯕ ꯑꯦꯖꯦꯟꯒꯤ ꯑꯃ ꯈꯥꯏꯗꯣꯛꯑꯀꯥꯟꯗ ꯀꯨꯟꯅꯤꯊꯣꯏ ꯐꯪꯗꯣꯏꯕ ꯐꯅꯦꯛ ꯀꯨꯟꯅꯤꯊꯣꯏ ꯐꯪꯗꯣꯏꯕ ꯋꯥꯟ ꯄ꯭ꯂꯥꯏꯅꯦꯕ
ꯐꯅ‌ꯦꯛ ꯑꯣ
ꯄꯥꯟ ꯄꯂꯥꯏꯗ ꯃꯥꯄꯥꯟ ꯀꯣꯠꯄꯤꯗ‌ꯣ
ꯃꯆꯨꯗꯤ ꯏꯁꯥꯅ ꯈꯟꯗ‌ꯣꯏꯔꯥ ꯅꯠꯇ꯭ꯔꯒ ꯃꯣꯏꯅ ꯄꯤꯗ‌ꯣꯏꯔ‌ꯣ
ꯃꯆꯨ ꯏꯁꯥꯅ ꯈꯟꯗꯣꯏꯅ‌ꯦ
ꯌꯥꯏꯌꯦ ꯌꯥꯎꯑꯣ ꯄꯩꯁꯥ ꯌꯥꯝ ꯃꯌꯥꯝꯕꯁꯨ ꯅꯠꯇ‌ꯦ ꯑꯩꯗꯤ ꯌꯥꯎꯈꯤꯔꯣꯏꯒꯦ ꯑꯩꯗꯤ ꯌꯥꯎꯈꯤꯔꯣꯏꯒꯦ
ꯌꯥꯎꯔꯨꯅꯨ ꯌꯥꯎꯔꯨꯅ‌ꯣ ꯅꯪꯗꯤ ꯅꯪ ꯃꯥꯗꯥꯔ ꯂꯩꯌꯦ ꯃꯃꯤ ꯂꯩ
ꯃꯆꯥꯁꯤ ꯃꯉꯥꯏꯔ‌ꯦ ꯅꯪ ꯉꯥꯡꯉꯤꯁꯦ ꯌ‌ꯦꯡꯉ‌ꯣ ꯑꯩꯉꯣꯟꯗ ꯅꯪꯅ ꯍꯣꯏ ꯏꯃꯥ ꯂꯩꯇꯕ ꯃꯆꯥꯥꯕ
ꯃꯥꯟꯅꯦ ꯑꯩꯈꯣꯏ ꯃꯥꯗꯤ ꯍꯥꯔꯕꯜꯂꯥꯞꯀꯤ ꯑꯣꯏꯈꯔꯦ
ꯑꯩꯈꯣꯏꯒꯤ ꯑꯣꯏꯗꯕ ꯀꯨꯏꯔꯦ ꯀꯥꯏ ꯀꯝꯄ꯭ꯂꯤꯀꯦꯠ ꯇꯧ
ꯑꯣꯏꯈꯔꯦ ꯑꯣꯏꯈꯔꯦ
ꯅꫭꯏ ꯃꯥꯥ ꯍꯟꯍꯜꯂꯗꯣꯏ ꯏꯅꯦ ꯃꯔꯨꯞꯛꯇꫭ
ꯎꯝ ꯍꯣꯏ
ꯑꯗꯨꯅ ꯐꯔꯦ
ꯄꯨꯡ ꯑꯃ ꯇꯥꯁꯟꯈ꯭ꯔꯦ ꯍꯥꯏꯅ ꯍꯥꯏꯅ
ꯅꯪꯅ ꯄꯨꯡ ꯑꯃ ꯇꯥꯕꯁꯦ ꯀꯔꯤ ꯂꯩꯒꯦꯕ ꯄꯨꯡ ꯑꯃꯁꯤꯗ ꯄꯨꯡ ꯑꯃꯗ ꯀꯔꯤ ꯂꯩꯒꯦꯕ ꯋꯥꯔꯤꯒ ꯂꯩꯕ꯭ꯔꯥ ꯄꯨꯡ ꯑꯃꯗ
ꯂꯩ ꯋꯥꯔꯤ ꯑꯔꯨꯕ ꯑꯃ ꯀꯥꯢꯅ ꯅꯁꯛꯇꯨꯒ
ꯑꯁ
ꯍꯥ ꯁꯀꯨꯜ ꯆꯠꯂꯨꯕꯖꯨ ꯋꯥꯏꯗ‌ꯣ
ꯀꯔꯤꯒꯤ ꯋꯥꯕ ꯅꯨꯡꯉꯥꯏꯇ꯭ꯔꯣ ꯑꯉꯥꯡ ꯑꯉꯥꯡ ꯃꯌꯥꯝꯗꯨꯒ ꯃꯤꯁ ꯃꯤꯁ ꯍꯥꯏꯅ
ꯎꯝ ꯑꯗꯨꯝ ꯑꯃ ꯍꯥꯏꯕ ꯇꯥꯔꯛꯇꯕꯁꯤꯅꯦꯕ ꯑꯩ ꯌꯥꯝ ꯁꯥꯎꯅꯤꯡꯉꯤꯁꯦ ꯈꯪꯕ꯭ꯔꯥ
ꯑꯣ
ꯃꯣꯏꯅ ꯀ꯭ꯂꯥꯁ ꯃꯥꯟꯅꯗꯕ ꯑꯅꯤ ꯄꯨꯟꯁꯤꯜꯂꯦꯕ
ꯑꯕꯨꯗꯤ ꯑꯉꯥꯡ ꯅꫭꯏꯁ‌ꯦ ꯍꫭꯅꯦ ꯑꯉꯥꯡ ꯅꫭꯏꯅ ꯂꯩ ꯍꯥꯏꯕꯩ ꯂꯣꯗꯤ ꯀꯥꯏ ꯌꯥꯗꯣꯏꯔꯤꯒꯦ ꯑꯩꯈꯣꯏꯒꯨꯝꯕ ꯈꯔ ꯌꯥꯎꯗ꯭ꯔꯗꯤ ꯀꯥꯏꯗꯩ
ꯑꯗꯨꯅ‌ꯦꯍꯥꯏꯖ‌ꯦ ꯇꯨꯃꯤꯟꯅ ꯂꯩꯑꯎ ꯍꯥꯏꯕ ꯌꯥꯗꯕ ꯑꯉꯥꯡ ꯀꯛ ꯀꯥ ꯀꯛ ꯀꯥ ꯀꯛ ꯀꯥ ꯇꯧꯗ ꯌꯥꯝ ꯌꯥꯎꯋꯦ
ꯑꯩꯒꯨꯝꯕ ꯌꯥꯎꯗ꯭ꯔꯣ ꯑꯩꯒꯨꯝꯕ ꯃꫭꯟꯖꯕꯤ
ꯎꯝ ꯅꯪꯁ‌ꯦ
ꯇꯨꯃꯤꯟꯅ ꯍꯥꯏꯗꯤ ꯇꯨꯃꯤꯟꯅ ꯂꯩꯕ ꯌꯥꯎꯗ꯭ꯔꯣ ꯇꯨꯃꯤꯅ ꯂꯩꯕ ꯌꯥꯎꯔꯝꯅꯤꯗꯥ ꯑꯃ ꯑꯅꯤꯗꯤ ꯑꯗꯨꯝ
ꯂꯣꯏꯅꯖꯔꯤꯗ ꯑꯃ ꯍꯥꯎꯋꯦ ꯃꯔꯨꯊꯣꯛꯄꯤ ꯃꯥꯗꯣ ꯑꯗꯨꯝ ꯇꯨꯃꯤꯟꯅ ꯂꯩꯖꯩ ꯍꯥꯏꯕꯩ ꯋꯥꯅꯤꯀꯣ ꯍꯥꯏꯕ ꯍꯥꯏꯕꯗꯤ ꯏꯜꯂꯦꯕ ꯑꯗꯨꯀꯥꯟꯗ ꯃꯥꯁꯨ ꯃꯥꯅ ꯉꯥꯁꯥꯏꯁꯦ ꯈꯪꯕ꯭ꯔꯥ ꯇꯤꯐꯤꯟ ꯆꯥꯕ
ꯆꯥꯕ
ꯆꯥꯕꯗꯨꯗ ꯑꯩꯅ ꯃꯥꯁꯦ ꯑꯉꯥꯡꯅꯦꯅ ꯑꯩꯅ ꯏꯟꯕꯤꯕ ꯑꯗ ꯑꯗꯨꯝ ꯆꯥꯕ ꯅꯪꯗꯦꯕ ꯈꯪꯕ꯭ꯔꯥ ꯑꯗꯨꯝ ꯃꯇꯝꯅ ꯍꯦꯟꯗꯣꯛꯈꯤꯗꯅ ꯑꯗꯨꯝ ꯅꯪꯗꯕꯤꯗ ꯑꯗꯨꯝ ꯂꯣꯏꯁꯤꯜꯂꯀꯥꯟꯗ ꯇꯪꯈꯥꯏꯃꯨꯛꯇꯪꯒ ꯆꯥꯗꯕꯤ ꯆꯥꯔꯀꯥꯟꯗ ꯃꯌꯨꯝꯗ ꯑꯗꯨꯝ ꯍꯥꯟꯒꯤꯕ
ꯑꯝ
ꯑꯩꯅ ꯉꯁꯥꯏꯗꯣ ꯄꯥꯏꯔꯒ ꯏꯟꯕꯤꯕꯅꯦꯕ
ꯑꯥ
ꯑꯗꯨꯀꯥꯟꯗ ꯆꯥꯛꯈꯣꯝꯗꯣ ꯑꯆꯧ ꯑꯆꯧꯕ ꯏꯂꯝꯅꯦ ꯃꯥ
ꯆꯕ ꯏꯟꯁꯥ
ꯑ
ꯀꯩꯅꯣꯝꯇ ꯍꯥꯏꯖꯒꯦꯌꯦ ꯍꯥꯢꯔꯀꯥꯟꯗ ꯑꯃꯨꯛ ꯂꯦꯞꯍꯥꯜꯂꯦ ꯃꯥꯅ ꯑꯩꯥ ꯈꯨꯠꯇꯣ ꯄꯥꯢꯔ ꯀꯥꯟꯗ ꯑꯗꯨꯒ ꯃꯥꯅ ꯋꯥꯔꯤ ꯑꯃꯨꯛ ꯇꯥꯝꯃꯛꯢꯕ ꯈꯪꯕ꯭ꯔꯥ ꯋꯥꯔꯤ ꯇꯝꯕ ꯌꯥꯝ ꯀꯜꯂꯦ
ꯃꯤ ꯋꯥꯔꯤ ꯇꯝꯅꯤꯡꯉꯥꯏ ꯂꯩꯇꯕ ꯑꯉꯥꯡ ꯑꯣꯏꯔꯝꯃꯗꯤ
ꯈꯪꯗꯦ ꯑꯗꯨꯒꯗꯤ ꯍꯥꯏ ꯃꯌꯨꯝꯗ ꯃꯇꯣꯟꯗ ꯄꯣꯛꯄ ꯒꯨꯝꯕ ꯑꯣꯏꯔꯝꯕ ꯑꯣꯏꯔꯝꯕꯁꯨ ꯌꯥꯏ ꯑꯗꯨ ꯈꯪꯗꯦ
ꯑꯣꯢꯔꯝꯗꯔꯦ ꯑꯗꯨꯒꯤ ꯑꯗꯨꯒꯤ ꯃꯤꯅ ꯇꯝꯖꯒꯦ ꯇꯥ ꯇꯥꯕꯤꯌꯣ ꯅꯪ ꯐꯤꯂꯝꯗꯁꯨ ꯎꯕ ꯅꯠꯇ꯭ꯔꯣ ꯑꯗꯨꯒꯨꯝꯕ ꯃꯌꯥꯝꯗꯣ
ꯂꯤꯌꯦ ꯂꯤꯌꯦ
ꯅꯪ ꯈꯔ ꯈꯔ ꯇꯥꯕꯤꯌꯣ ꯑꯉꯥꯡꯒꯤꯗꯨꯁꯨ ꯃꯤꯁ ꯑꯃ ꯑꯣꯏꯔꯕꯅꯤꯅ
ꯎꯝ ꯉꯁꯥꯏ ꯉꯥꯎꯁꯤꯟꯅꯕ ꯑꯉꯥꯡ ꯑꯃꯗꯤ ꯌꯥꯎꯋꯦꯕ
ꯑꯥ ꯈꯔ ꯒꯦꯡ ꯒꯦꯡ ꯒꯦꯡ ꯁꯥꯕ ꯑꯥ
ꯁꯪꯉꯀꯥꯟꯗ ꯏꯌꯨ ꯌꯥꯗꯦ ꯌꯗꯕ ꯑꯉꯥꯡꯁꯨ ꯂꯩꯔꯤꯌꯦ ꯈꯪꯕ꯭ꯔꯥ ꯁꯪꯗ꯭ꯔꯤꯉꯩ ꯌꯥꯗꯕ
ꯀꯩꯅꯣꯅꯦ ꯅꯪꯒꯨꯝꯕ ꯈꯔꯁꯨ ꯌꯥꯎꯗ